ꯍꯜꯂꯣ
ꯍꯜꯂꯣ
ꯑꯕ꯭ꯔꯣ ꯇꯥꯕ꯭ꯔꯣ
ꯇꯌꯦ ꯇꯌꯦ
ꯎꯝ
ꯑ
ꯑ ꯎꯝ ꯎꯝ ꯪꯁꯥꯔ ꯐꯥꯕ ꯑꯁꯤ ꯑꯁꯤꯗꯒꯤ ꯂꯩꯕ ꯌꯥꯝ ꯅꯨꯡꯉꯥꯏ ꯍꯦ ꯍꯥꯏ
ꯎꯝ ꯑꯩꯁꯨ ꯈꯪꯉꯤꯗ
ꯈꯟꯃꯥꯏꯗꯁ
ꯎꯝ
ꯃ ꯨꯗ ꯆꯣꯗꯁꯅꯅꯨꯡꯉꯌꯦꯦ
ꯒ꯭ꯌꯥꯟ ꯇꯥꯏꯌꯦ ꯒ꯭ꯌꯥꯟ ꯇꯥꯏꯌꯦ ꯑꯩꯁꯨ
ꯍꯝ
ꯆꯕꯅ ꯀꯣ ꯁ ꯃꯥ
ꯑꯩ ꯆꯞ ꯃꯅꯥꯏꯗ ꯅꯪ ꯈꯕꯒꯅꯤ ꯑꯗꯨ ꯑꯣꯏꯔꯁꯨ ꯃꯈꯥꯗ ꯐꯝꯕ ꯌꯥꯅꯕꯅꯤ ꯑꯩꯈꯣꯏꯒꯤꯗ
ꯎꯝ
ꯑꯗꯨꯗ ꯐꯃꯨꯡ ꯑꯃ ꯂꯩꯕꯗꯣ
ꯍ ꯂꯇꯔꯤ
ꯃ ꯂꯥꯛꯇ
ꯑꯣ ꯑꯣ ꯑꯁꯤ ꯑꯩꯒꯤ ꯌꯨꯝꯗ ꯍꯥꯏꯕ꯭ꯔꯣ ꯍꯣꯏ ꯑꯗꯨ ꯇ ꯈ ꯍꯥꯏ ꯇꯁ ꯃꯥꯥꯏꯇꯅꯦ ꯀꯨꯝꯃꯒꯔ ꯀꯗ
ꯚꯔꯤꯒꯤꯔꯣꯝꯗ ꯑꯗꯨꯝ ꯐꯥꯏꯗꯀꯣ ꯕꯥꯂꯤꯒꯤꯔꯣꯝꯁꯨ
ꯀꯔꯤ ꯍꯥꯏꯕ
ꯕꯂꯒꯤꯔꯨꯝꯁꯨ ꯑꯗꯨꯝ ꯌꯥꯏꯕ
ꯍ ꯍꯣ ꯃꯥ ꯃꯥ ꯌꯥ
ꯀꯤꯠꯆꯟꯗꯤ ꯂꯩꯇ꯭ꯔꯦ ꯑꯗꯨ ꯑꯣꯏꯔꯁꯨ
ꯄꯩꯁꯥꯁꯨ ꯍꯣꯏ ꯔꯤꯖꯅꯦꯜꯐꯥꯎꯁꯨ ꯑꯗꯨꯝ ꯑꯣꯏ ꯒꯥꯂꯦꯟꯗꯗꯤ ꯍꯥꯏꯅꯤ
ꯑꯗꯣ ꯇ꯭ꯔꯦꯟꯗꯣ ꯂꯩꯇꯕ꯭ꯔꯥ ꯆꯅꯤ ꯆꯍꯨꯝꯒ ꯑꯥ ꯂꯤꯁꯤꯡ ꯑꯅꯤ ꯂꯤꯁꯤꯡ ꯑꯍꯨꯝꯒ
ꯀꯔꯤ ꯍꯥꯏꯕ
ꯔ
ꯑꯂꯣ ꯑꯁꯤꯗꯗꯤ ꯑꯁꯔꯦꯟꯁꯨ ꯇꯥꯡꯕꯀꯣ ꯑꯗꯨꯒꯤꯅꯦꯗ ꯁꯤꯕꯁꯨ ꯋꯥꯏꯑꯦꯕ ꯃꯤ ꯏꯁꯤꯡꯁꯨ ꯂꯩꯁꯨ ꯂꯩꯅꯤꯡꯉꯦ ꯑꯗꯨꯒꯤꯀꯣ ꯁꯤꯗꯔꯦꯟ ꯊꯤꯔ ꯆꯈ꯭ꯔꯥꯎꯏ
ꯎꯝ
ꯗꯦ꯭ꯔ ꯑꯁ ꯁ꯭ꯔꯦꯟ ꯊꯕꯁꯨ ꯑꯗꯨꯝ ꯍꯣꯏ ꯂꯩꯗꯤ ꯂꯩ ꯑꯗꯨ ꯑꯣꯏꯔꯁꯨ ꯆꯞ ꯆꯥꯕꯗꯨꯀꯣ ꯑꯩꯈꯣꯏꯅ ꯑꯗꯨ ꯑꯗꯨꯒꯨꯝꯕꯗꯣ ꯁꯤꯕꯗꯣ ꯋꯥꯕ ꯍꯥꯏꯗꯤ ꯑꯗꯨꯝ ꯐꯔꯗꯤ ꯈꯔ ꯏꯁꯤꯡꯗꯣ ꯅꯨꯡꯉꯥꯏꯇꯕ ꯏꯁꯤꯡꯒꯨꯝꯕ ꯈꯔ ꯅꯨꯡꯉꯥꯏꯔꯗꯤ ꯔꯃꯣꯝꯕꯗꯨ ꯑꯗꯨꯟꯐꯣꯔꯦ ꯑꯣꯏꯗꯕ ꯑꯗꯨꯒꯨꯝꯕ ꯌꯥꯝꯃꯦꯕ ꯃꯤ ꯏꯁꯤꯡ ꯐꯕ ꯌꯐꯝꯗꯤꯀꯣ ꯅꯨꯡꯉꯥꯏ ꯍꯥꯏꯔꯗꯤ ꯊꯣꯏꯕ ꯀꯣꯏꯒꯤ ꯔꯦꯟꯗꯣ ꯃꯣꯏꯗ ꯑ ꯕꯦꯁ ꯇꯥꯔꯤꯅꯦ
ꯐ ꯐꯥ ꯕꯦꯁꯇꯥ
ꯃꯣꯏ ꯈꯦꯔꯖꯝ ꯄꯦꯁ ꯇꯔ ꯁꯣꯛꯑꯗꯤ ꯑꯗꯨ ꯑꯁ ꯂꯩꯗꯤ ꯂꯩꯅꯤꯡꯕꯅꯤ ꯔꯨꯝꯁꯨ ꯆꯥꯣꯏꯅ
ꯏꯪꯁꯨ ꯏꯪꯉꯦ ꯏꯁꯤꯡꯁꯨ ꯃꯥꯏꯁꯨ ꯐ꯭ꯔꯤꯅ ꯕꯥꯠꯔꯨꯝꯁꯨ ꯑꯦꯇꯦꯁꯀꯨꯝꯕꯅꯦꯕ
ꯍ ꯃꯣꯏꯗ ꯃꯣꯏꯗꯤ ꯁꯤ
ꯄ꯭ꯔꯥꯏꯁꯇꯨꯁꯨ ꯇꯨ ꯊꯥꯎꯖꯟ ꯐꯥꯏꯚ ꯍꯟꯗ꯭ꯔꯦꯗꯥ
ꯁꯤꯒ ꯊꯔꯤꯖ ꯑꯣꯔꯤꯖ ꯐꯍꯤꯅꯦ ꯑꯣꯏꯒꯤ ꯔꯦꯟꯖꯗ
ꯑꯅꯤ ꯂꯩꯕ ꯌꯥꯔꯗꯤ ꯑꯩꯁꯨ ꯂꯩꯒꯗꯕꯅꯦ ꯑꯗꯨꯗ
ꯎꯝ ꯎꯝ
ꯑꯩꯗꯣ ꯑꯩꯗꯤ ꯏꯅꯥꯎ ꯅꯨꯨꯄꯥꯒ ꯂꯩꯕꯅꯤꯅꯀꯣ
ꯍꯣꯏ
ꯂꯩꯕ ꯌꯥꯗꯣꯏꯔꯥ ꯑꯅꯤ ꯂꯩꯕ ꯌꯥꯔꯦ ꯍꯥꯏꯔꯗꯤ
ꯎ
ꯃꯟꯇ꯭ꯔꯤ ꯄꯣꯈ꯭ꯔꯤ ꯔꯣꯝꯗꯁꯨ ꯌꯨꯝꯁꯦ ꯐꯕꯅꯦ ꯏꯁꯤꯡꯁꯨ ꯃꯥꯏ ꯍꯦꯟꯗꯥꯏꯔꯣꯡ ꯂꯩꯕ ꯌꯨꯝꯗꯨ ꯌꯥꯝ ꯐꯕꯅꯦ
ꯍꯍꯅ ꯂꯩꯕꯗꯨꯔꯣ
ꯅꯠꯇꯦ ꯍꯟꯗꯛ ꯑꯃꯨꯛ ꯂꯩꯕ
ꯑꯝ
ꯕꯥꯔꯣ ꯃꯀꯥꯁꯦ ꯑꯁ ꯌꯥꯝ ꯆꯥꯎꯋꯦꯅ
ꯑ ꯎꯝ
ꯏꯁꯤꯡ ꯁꯐ꯭ꯔꯤ ꯐ꯭ꯔꯤ ꯅꯠꯇ ꯆꯥꯅꯤꯔꯥ ꯊꯤꯕꯅ ꯊꯥꯒꯦ ꯌꯥꯏꯅ ꯆꯠꯅꯤꯁꯦ
ꯍꯣꯏ ꯌꯥꯏꯗ ꯆꯅꯤꯡꯉ ꯑꯦ ꯃꯥꯜꯂꯤ ꯀꯣ ꯑꯁꯤꯗꯁꯨ ꯑꯁ ꯑꯩꯈꯣꯏ ꯁꯤ ꯏꯁꯤꯡꯒꯤ ꯄꯩꯁꯥ ꯌꯥꯝ ꯆꯪꯉꯤ
ꯁꯤꯛꯁ ꯍꯟꯗ꯭ꯔꯦꯠꯀꯨꯝꯕ ꯆꯪ ꯑꯃꯅꯦ
ꯑ ꯑꯁ ꯌꯥꯝ ꯆꯥꯡꯉꯦꯗ ꯅꯪ ꯅꯍꯥ ꯂꯩꯕꯣ ꯔꯦꯗꯣ ꯀꯌꯥ ꯍꯥꯏꯦꯕ ꯅꯟ꯭ꯔꯤ ꯄꯨꯈ꯭ꯔꯤꯗ ꯂꯥꯏꯕꯗ
ꯊ꯭ꯔꯤ ꯄꯣꯏꯟ ꯐꯥꯏꯚ
ꯑꯥ
ꯏꯁꯤꯡꯁꯨ ꯃꯥꯏꯁꯨ ꯐꯤ ꯃꯥꯏꯗꯤ ꯐꯤ ꯅꯠꯇꯦ ꯅꯦ ꯑꯗꯣ ꯋꯥꯟ ꯍꯟꯗ꯭ꯔꯦꯠꯀꯨꯝꯕ ꯉꯥꯛꯇꯅꯤꯅ ꯁꯤꯖꯤꯟꯅꯕ
ꯎ ꯍꯣꯏ ꯌꯥꯏꯗꯁꯨꯣ
ꯎꯝ
ꯑꯗꯨꯒꯨꯝꯕ ꯌꯨꯝ ꯌꯥꯝ ꯂꯩꯕꯅꯦ
ꯍꯥ ꯑꯗꯨꯗ ꯑꯗꯨ ꯌꯨꯝꯗꯁꯨ ꯔꯦꯟ ꯐ꯭ꯔꯤ ꯌꯥꯝ ꯂꯩꯌꯦꯅ
ꯎꯝ ꯑ
ꯔꯨꯝ ꯔꯨꯝ ꯌꯥꯝ ꯍꯥꯡꯂꯒ
ꯑꯥ
ꯐꯝ
ꯐ꯭ꯔꯤ ꯑꯣꯏꯕꯗꯤ ꯊꯦꯟꯗꯥꯏꯂꯣꯡ ꯍꯥꯟꯅ ꯂꯩꯔꯝꯃꯒꯦ ꯌꯨꯝꯗꯣ
ꯍꯣꯏ
ꯑꯗꯣ ꯐ꯭ꯔꯤꯗꯗꯤ ꯕꯦꯁꯅꯦ ꯑꯗꯣ ꯌꯨꯝꯕꯨꯗꯨꯁꯨ ꯎꯝ ꯍꯥꯏꯗꯤ ꯑꯦꯟꯖꯣꯏꯃꯦꯟꯒꯤꯗꯣ
ꯅꯣꯏꯒꯤ ꯔꯣꯝꯗꯁꯨ ꯑꯗꯨꯝ ꯂꯩ ꯅꯣꯏꯒꯤꯗꯨꯁꯨ ꯅꯨꯡꯉꯥꯏꯔꯝꯃꯣꯅꯤꯗ ꯑꯗꯨꯝ
ꯎꯝ ꯎꯝ ꯃꯥ
ꯎꯝ
ꯑꯣ ꯏꯁꯇ꯭ꯔꯤꯛ ꯇꯧꯕꯗꯤ ꯈꯔꯗꯤ ꯁ ꯊꯥꯕꯅꯦꯕ ꯃꯤ ꯆꯪꯕꯗꯒꯨꯝꯕꯗ ꯅꯣꯏ ꯀꯅꯥꯅꯣ ꯍꯥꯏꯕꯒꯨꯝꯕ
ꯎꯝ
ꯑꯗꯣ ꯗꯥꯏ ꯂꯣꯡ ꯍꯥꯟꯅ ꯂꯩꯔꯝꯕꯗꯗꯤ ꯌꯨꯝꯕꯨ ꯑꯃ ꯐꯥꯎꯕ
ꯅꯣꯏ ꯄꯥꯔꯇꯤ ꯇꯧꯅꯤꯡꯉꯤꯗꯨꯗꯤ ꯇꯧꯋꯣ ꯑꯗꯨꯝ ꯅꯍꯥ ꯑꯣꯏꯔꯤꯉꯩꯗ ꯏꯟꯖꯣꯏ ꯇꯧꯒꯗꯕꯅꯤ ꯍꯥꯏꯅ ꯑꯗꯨꯝ ꯍꯥꯏꯕꯅꯦꯕ
ꯑꯥ
ꯃꯈꯥꯗ ꯄꯥꯂꯔꯁꯤꯡꯗꯁꯨ ꯄ꯭ꯔꯣꯁꯇꯤꯇ꯭ꯌꯨꯠ ꯉꯥꯛꯇꯅꯦꯕ
ꯎꯝ ꯎ
ꯕꯦꯔꯥꯅ ꯑꯗꯨꯒ ꯑꯣꯏ ꯍꯅ ꯅꯍꯥ ꯁꯣꯏꯗꯅꯤꯣ ꯇꯤꯟꯁꯤ
ꯑ ꯅꯍꯥꯟ ꯂꯩꯔ ꯂꯩꯔꯝꯕꯗꯨꯣ ꯀꯣ ꯍꯔ ꯑꯥ
ꯀꯗꯥꯂꯣꯡꯗꯒꯤ ꯆꯍꯤ ꯑꯃ ꯈꯛꯇꯪ ꯑꯍꯟ ꯑꯣꯏꯗꯕ
ꯎ
ꯅꯨꯡꯉꯥꯏꯕꯅꯦ ꯅꯨꯡꯉꯥꯏꯕꯅꯦ ꯑꯗꯣ ꯂꯩꯕ ꯇꯣꯛꯄꯗꯤ ꯃꯈꯥꯗ ꯂꯩꯕ ꯄꯥꯔꯂꯔꯗ ꯊꯕꯛ ꯇ ꯋꯥ ꯅꯠꯇꯕ ꯑꯗꯨꯗ ꯂꯩꯁꯥꯕꯤꯁꯤꯡ ꯈꯔ ꯂꯥꯛꯏꯕ
ꯍꯣꯏ
ꯂꯥꯛꯄꯗꯣ ꯊꯨꯝꯗꯥꯏꯂꯣꯝꯒꯤꯗ ꯑꯗꯨꯝ ꯆꯪꯒꯦ ꯍꯥꯏꯅ ꯗꯥꯏꯔꯦꯛ ꯇꯧꯕꯀꯣ
ꯍꯣꯏ
ꯇꯧꯕꯗꯣ ꯃꯥꯒꯤ ꯑꯦꯌꯥꯔꯄꯤꯁꯇꯣ ꯍꯨꯔꯥꯟꯈ꯭ꯔꯦ ꯍꯥꯏꯔ
ꯑꯝ
ꯑꯩ ꯄꯥꯎꯜꯒꯤ ꯑꯦꯗꯄꯤꯁꯇꯣ
ꯎꯝ
ꯑꯗꯨꯗꯒꯤ ꯈꯠꯅꯔꯒ ꯏꯃꯥꯏꯔꯣꯅ ꯀ ꯊꯤꯟꯒꯦ ꯇꯧꯕ ꯕꯣꯛꯁꯤꯡ ꯄꯤꯒꯦ ꯇꯧꯕ ꯑꯗꯨꯗꯤ ꯂꯩꯕ ꯅꯨꯡꯉꯥꯏꯇꯕꯒꯤ ꯆꯠꯄꯅꯦ
ꯑꯣꯝ ꯔꯕꯁꯨ ꯂꯩꯕꯔꯅꯤ
ꯍꯥꯥ
ꯑꯍꯥꯟꯕ ꯂꯩ ꯄꯨꯒꯤꯅꯦꯕ ꯁꯨꯔꯗ ꯂꯩꯕ ꯐ ꯂꯩꯅ ꯇꯗꯦꯗ
ꯃꯥꯒꯤ ꯔꯨꯝꯃꯦꯠ ꯍꯥꯟꯅ ꯂꯩꯔꯝꯕ ꯔꯨꯝꯃꯦꯠꯇꯨꯁꯨ ꯍꯥꯃꯣꯅꯤ ꯍꯥꯏꯌꯦꯕ
ꯑꯣ
ꯑꯗꯨꯝ ꯃꯥꯒꯤꯗ ꯆꯪꯒꯦ ꯃꯥꯒꯤꯗ ꯇꯧꯒꯦ ꯆꯥꯛ ꯆꯥꯛꯀꯨꯝꯕ ꯊꯤꯜꯂꯛꯄꯒꯨꯝꯕ
ꯎꯝ
ꯃꯥꯒꯤ ꯕꯣꯗꯤ ꯂꯦꯡꯒ꯭ꯋꯦꯁꯇꯣ
ꯎꯝ
ꯀꯩꯅꯣ ꯑꯣꯄꯣꯖꯤꯠ ꯁꯦꯛꯁ ꯑ ꯁꯦꯝ ꯁꯦꯛꯁꯕꯨ ꯗ꯭ꯔꯦꯁ ꯂꯥꯏꯕꯒꯤ ꯕꯣꯗꯤ ꯂꯦꯡꯒ꯭ꯋꯦꯁ ꯉꯥꯛꯇ ꯇꯧꯋꯦ ꯍꯥꯏꯌꯦꯕ ꯑꯗꯨꯒ ꯊꯗꯥꯥꯅ ꯅꯣꯡꯃꯗꯤ ꯅꯪ ꯆꯪꯕ ꯑꯩ ꯄꯥꯝꯗꯦ ꯍꯥꯏꯅ ꯈ ꯗꯦ ꯍꯥꯏꯕꯤꯦ ꯑꯗꯨꯒꯤ ꯑꯗꯨ ꯅꯨꯄꯥꯗꯨꯁꯨ ꯅꯦꯛꯁ ꯋꯤꯛꯇ ꯔꯦꯟ ꯍꯣꯡ ꯇꯦ
ꯎꯝ ꯎꯝ ꯎ ꯃꯤ ꯃꯤꯁ ꯥꯖꯥꯇꯤ ꯂꯥꯏꯕ꯭ꯔꯦꯔꯤ ꯑꯈꯪ ꯀ꯭ꯔꯦꯇꯥ
ꯃꯥꯒꯦ
ꯑꯥ
ꯅꯝꯕꯔ ꯇꯨ ꯇꯧꯋꯦ ꯍꯥꯏꯕꯒꯨꯝꯕꯀꯣ
ꯅꯝꯕꯔ ꯇꯨꯒꯨꯝꯕ ꯇꯧꯕꯁꯨ ꯅꯨꯡꯉꯥꯏꯖꯦꯗ ꯌꯥꯝ ꯀꯣ ꯄꯦꯟꯅꯦꯕ ꯂꯣꯏꯅ ꯀ꯭ꯂꯣꯁ ꯇꯧꯔꯗꯤ ꯌꯥꯔꯦꯕ ꯑꯗꯣ ꯑꯁ ꯍꯥꯏꯗꯤ ꯍꯩꯇꯦꯗ ꯑꯗꯨꯒꯨꯝꯕꯗꯨꯗ ꯆꯠꯄꯗꯣ ꯍꯉꯗꯦ
ꯆꯥꯛ ꯆꯥꯔꯤꯉꯥꯏꯒꯨꯝꯕꯗꯗꯤ ꯄꯨꯛ ꯅꯨꯡꯉꯥꯏꯖꯕ ꯅꯨꯃꯤꯠꯇꯨꯗꯤ ꯂꯣꯏꯔꯅꯤ ꯆꯥꯛ ꯆꯥꯔꯤꯉꯩꯗ ꯄꯨꯣꯛꯛ ꯅꯨꯡꯉꯥꯏꯇꯕ ꯃꯤꯅ ꯆꯥꯡꯅꯗꯤꯦ ꯂꯣꯏ ꯇꯥꯔꯅꯦꯕ
ꯍꯣꯏ ꯅꯨꯡꯉꯥꯏꯇ ꯑꯩꯗꯤ ꯑꯦꯇꯦꯁ ꯇꯧꯕ ꯖꯥꯠꯁꯨꯉꯥꯏ ꯂꯩ ꯌꯥꯝ ꯅꯨꯡꯉꯥꯏꯇꯦ ꯑꯗꯨꯏꯗ
ꯑꯆꯥ ꯑꯗꯨꯏ ꯌ ꯐꯔꯗꯤ ꯊꯕ ꯎꯝ ꯌꯨꯝ ꯐꯥꯕ ꯍꯥꯏꯔꯗꯤ ꯁꯥꯎꯝꯄ꯭ꯔꯣꯐ ꯁꯥꯎꯝꯄ꯭ꯔꯣꯐ ꯌꯥꯝ ꯑꯣꯏꯕꯅꯦꯀꯣ
ꯎꯝ ꯆꯪ
ꯂꯥꯝ ꯆꯅꯦ
ꯎꯝ ꯑ ꯉꯁꯤꯁꯨ ꯋꯀꯤꯝ ꯆꯠꯀꯔꯣ ꯎꯝ
ꯑꯩꯀꯣ ꯉꯁꯥꯏ ꯇꯧꯔꯛꯄꯗꯣ ꯇꯥꯛꯁ ꯌꯥꯕ꯭ꯔꯥ
ꯑꯥꯟꯗꯦꯗ ꯑꯩꯃ ꯤꯟ ꯁꯕꯇ ꯑꯩ ꯑꯗꯨꯗꯤ ꯇꯨꯌꯦꯜꯞ ꯆꯠꯈꯤꯦꯀꯣ
ꯑ ꯂꯣꯏꯔꯕ
ꯍꯣꯏ ꯍꯣꯔꯦꯟ ꯅꯪ ꯑꯃꯨꯛ ꯇꯧꯁꯤꯦ ꯇꯧꯔꯛꯀꯦ ꯑꯃꯨꯛ ꯎꯝ ꯊꯝꯃꯀꯣ ꯍꯣꯏ ꯍꯣꯏ ꯊꯝꯃꯦ ꯊꯝꯃꯦ
ꯊꯃꯒꯥꯏ ꯍꯥꯏꯔꯣ ꯃꯇꯝ ꯌꯧꯔꯁꯅꯨ
ꯊ ꯊꯒ ꯊꯧ ꯄ ꯌꯥꯗꯣ
ꯌꯥꯎꯅꯤ ꯃꯊꯥꯡꯗ ꯃꯨꯠꯈ꯭ꯔꯁꯤꯅꯤ